ꯅꯪ ꯍꯟꯗꯛꯀꯤ ꯗꯦꯠ ꯐꯣꯔꯁꯦ ꯆꯠꯁ ꯍꯥꯏꯔꯣ ꯆꯠꯂꯨꯁꯦ ꯍꯥꯏꯔꯣ ꯅꯪꯁꯦ
ꯃꯑꯣꯡ ꯌꯦꯡꯁꯤ
ꯆꯠꯁꯤ ꯍꯥꯏꯇꯥꯔꯒꯗꯤ ꯂꯁꯤꯡꯒꯅꯤꯊꯣꯏꯒ ꯍꯧꯅꯦꯕ
ꯑꯣ ꯏꯗꯕ ꯌꯥꯅꯤ ꯑꯩ ꯌꯥꯝ ꯋꯥꯈꯟꯁꯤ ꯅꯪꯉ ꯆꯤꯡꯒꯥꯥꯁꯦ ꯍꯥꯏꯔꯝꯕꯗꯨꯁꯨ ꯇꯣꯛꯑꯦꯗꯅ
ꯀꯥꯏꯗꯩ ꯇꯣꯛꯇꯦ ꯑꯃꯥ ꯃꯊꯥꯥ ꯉꯥꯏꯔꯦ ꯑꯩꯅ ꯗꯦꯠ ꯋꯥꯟ ꯇꯨ ꯑꯗꯨꯏꯗ ꯂꯥꯛꯅꯤ ꯍꯥꯏꯒꯦ
ꯎꯝ
ꯀꯔꯤ ꯆꯤꯟꯗꯥ
ꯄꯨꯟꯁꯤꯂꯣꯛ
ꯄꯨꯟꯁꯤ ꯂꯣꯛꯀꯤꯗ
ꯕꯥꯔꯨꯅꯤ ꯑꯣꯏꯁꯨ ꯀꯥꯅꯤ ꯕꯥꯔꯨꯅꯤ ꯑꯣꯏꯁꯨ ꯀꯥꯅꯤ
ꯑꯧ ꯕꯥꯔꯨꯅꯤꯗꯣ ꯈꯟꯅꯕ ꯌꯥꯏ ꯑꯗꯣ ꯅꯨꯄꯤ ꯉꯥꯛ ꯀꯥꯔꯗꯤ ꯑꯃꯨꯛ ꯍꯥꯏꯗꯤ
ꯕꯤꯃꯥ ꯍꯧꯕꯅꯦ
ꯅꯨꯄꯥ ꯑꯃꯅꯤ ꯌꯥꯎꯔꯗꯤ ꯄꯣꯠꯂꯨꯝ ꯄꯣꯠꯌꯥꯡ ꯈꯔꯁꯨ ꯄꯨꯍꯟꯅꯤꯗ
ꯄ꯭ꯔꯣꯇꯦꯛꯁꯟꯒꯤ ꯅꯠꯇꯦꯀꯣ ꯄꯣꯠ ꯑꯔꯨꯝꯕ ꯄꯨꯕꯒꯤꯅꯤꯀꯣ ꯅꯨꯄꯥꯗ ꯀꯔꯥ ꯂꯩꯔꯤꯁꯦ
ꯑꯩꯈꯣꯏꯅ ꯄꯇꯦꯛꯆꯟ ꯗꯀꯥ ꯇꯗꯦ ꯅꯨꯄꯥꯅ ꯑꯩꯈꯣꯏꯗꯒꯤ ꯇꯦꯛꯁꯟ ꯗꯔꯀꯥꯔ ꯇꯥꯕꯅꯦ ꯑꯩꯈꯣꯏꯅ ꯅꯨꯄꯥꯒꯤ ꯄ꯭ꯔꯣꯇꯦꯛꯁꯟ ꯗꯔꯀꯥꯔ ꯇꯥꯗꯦ꯫
ꯑꯦ ꯅꯨꯄꯥ ꯀꯅꯥꯝꯇ ꯍꯧꯖꯤꯛ ꯆꯤꯡ ꯀꯥꯖꯤ ꯌꯥꯔꯛꯇꯧ ꯃꯥꯟꯗꯦ ꯍꯟꯗꯛꯀꯤ ꯊꯧꯗꯣꯛꯇꯨꯗ꯫
ꯅꯤꯁꯥ ꯁꯥꯟꯅꯒꯅꯨꯀꯣ꯫
ꯅꯠꯇꯦ ꯍꯟꯗꯛ ꯐꯥꯏꯔꯤꯜ ꯆꯠꯈꯤꯕꯗꯣ ꯑꯗꯨꯗꯨꯒꯤ ꯀꯅꯥꯝ ꯆꯤꯡ ꯀꯥꯥꯁꯦ ꯌꯥꯔꯛꯇꯧ ꯃꯥꯟꯗꯦ ꯍꯥꯏꯕ꯫
ꯑꯦ ꯑꯗꯨꯏ ꯍꯥꯏꯔ ꯑꯃ ꯐꯣꯔ ꯕꯦꯇꯔ ꯀꯪꯂꯩꯄꯥꯛꯇꯣ
ꯎꯝ꯫
ꯍꯟꯗꯛꯀꯤ ꯁꯟꯗꯦꯗꯨꯗ ꯃꯣꯏ ꯄꯨꯟꯁꯤꯂꯣꯛ ꯀ꯭ꯂꯤꯟ ꯇꯧꯔꯝꯕꯅꯤ ꯁꯦꯡꯇꯣꯛꯑꯝꯕꯅꯤ꯫ ꯑꯩꯅ ꯌꯥꯎꯅꯤꯡꯕꯖꯤꯗꯤ꯫ ꯈꯪꯕ ꯅꯠꯇ꯭ꯔꯥ ꯐꯣꯔ ꯕꯦꯇꯔ ꯀꯪꯂꯩꯄꯥꯛ ꯀꯥꯡꯒꯨꯗꯣ꯫
ꯃꯁꯛꯐꯖꯕ ꯅꯨꯄꯥ ꯌꯥꯎꯕ꯭ꯔꯥ꯫
ꯌꯥꯎꯒꯨꯝ ꯇꯧꯅꯤ ꯈꯪꯗꯦ ꯑꯩꯗꯤ ꯑꯗꯨꯗꯤ ꯑꯩ ꯌꯦꯡꯁꯜꯂꯨ ꯗ꯭ꯔꯦ ꯃꯣꯏꯗꯣ ꯄ꯭ꯂꯥꯁꯇꯤꯛ ꯐ꯭ꯔꯤ ꯍꯥꯏꯅ ꯂꯩꯗꯅ ꯇꯧꯕꯅꯦꯕ꯫
ꯅꯝꯕꯨꯜ ꯇꯨꯔꯦꯜꯗꯣ ꯃꯌꯥꯝꯒꯤ ꯌꯦꯡꯁꯤꯟꯅꯐꯝ ꯅꯝꯕꯨꯜ ꯇꯨꯔꯦꯜꯗꯣ ꯍꯥꯟꯅ ꯁꯦꯡꯉꯗꯤ ꯐꯗꯧꯕ꯫
ꯑꯍꯣꯏꯕ꯫
ꯄꯨꯟꯁꯤꯂꯣꯛꯇꯕꯨ ꯐꯣꯔꯦꯟꯅꯔ ꯀꯅꯥꯕꯨ ꯄꯨꯟꯁꯤ ꯂꯣꯛ ꯀꯥꯔꯒ ꯌꯦꯡꯗꯣꯔꯤ
ꯑꯁ ꯐꯣꯔꯦꯅꯔ ꯀꯥꯗ꯭ꯔꯁꯨ ꯈꯗꯤ ꯃꯤ ꯃꯌꯥꯝ ꯇ꯭ꯔꯦꯟꯗ ꯀꯥꯟꯅꯕꯒꯤ꯫ ꯀꯩꯅꯣ ꯄꯨꯡꯆꯥꯏ ꯆꯥꯏꯊꯣꯛꯄꯗꯣ ꯇꯧꯕꯅꯦꯕ꯫ ꯑꯩꯅ ꯀꯥꯕ ꯆꯤꯡ ꯍꯥꯏꯕꯕꯨ ꯑꯦꯝ ꯌꯨꯒꯤ ꯆꯤꯡꯗꯨꯝꯗꯨ ꯃꯉꯥꯏꯔꯦ꯫
ꯑꯩꯕꯨꯗꯤ ꯀꯩꯅꯣꯖꯨ ꯀꯥꯒꯔꯦ꯫ ꯆꯦꯔꯥꯎ ꯆꯤꯡ ꯊꯥꯡꯃꯩꯕꯟ ꯆꯤꯡ꯫
ꯑꯗꯨꯕꯨꯗꯤ ꯀꯥꯔꯨꯔꯦꯗ꯫ ꯈꯣꯏꯅ ꯀꯥꯕ ꯀꯥꯟꯗꯨꯗꯗꯤ ꯁꯥꯒꯠꯄ ꯀꯟꯅ ꯍꯧꯔꯤ꯫
ꯏꯕꯦꯝꯃ ꯑꯗꯨ ꯀꯥꯕꯗ ꯑꯩꯗꯤ ꯇꯥꯔꯥꯔꯛꯄꯨ ꯄꯣꯊꯥꯏ ꯁꯣꯔ ꯊꯕꯦꯠ ꯊꯕꯦꯠ ꯊꯕꯦꯠ ꯊꯕꯦꯠ ꯍꯣꯜꯂ
ꯑꯇꯩ ꯆꯤꯡꯗ ꯆꯤꯡ ꯑꯃꯁꯨ ꯀꯥꯒꯔꯦ ꯏꯂꯚꯦꯟ ꯀꯥꯕ ꯀꯥꯟꯗ ꯑꯩꯈꯣꯏ ꯎꯝ꯫ ꯐꯤꯜ ꯇ꯭ꯔꯤꯞ ꯆꯠꯄ ꯀꯥꯟꯖꯤꯗ ꯀꯩꯅꯣꯗ꯫ ꯀꯔꯤꯅꯣꯅꯦ꯫ ꯑꯁ ꯃꯃꯤꯡꯒ ꯀꯥꯎꯒꯔꯦꯗ꯫ ꯑꯁ ꯃꯣꯏ ꯇ꯭ꯔꯦꯅꯤꯡ ꯇꯧꯕꯝꯒ ꯂꯩꯕꯅꯦ ꯃꯣꯏ ꯍꯥꯏꯀꯤꯡ ꯀ꯭ꯂꯥꯏꯝꯕꯤꯡ ꯔꯣꯛ ꯀ꯭ꯂꯥꯏꯝꯕꯤꯡ ꯀꯩꯀꯩ ꯇꯧꯕꯒꯤ ꯇ꯭ꯔꯦꯅꯤꯡꯒ ꯇꯧꯐꯝ ꯂꯩꯕꯅꯦ ꯑꯗꯨꯒꯤ ꯆꯤꯡꯗꯨ ꯃ ꯀꯥꯔꯨꯏ꯫ ꯑꯗꯨꯖꯨ ꯑꯗꯨꯖꯨ ꯁ꯭ꯀꯨꯜ ꯗ꯭ꯔꯦꯁꯇ ꯄꯨꯔꯥ ꯑꯉꯥꯎꯕꯅꯦ ꯑꯩꯈꯣꯏ ꯁꯦ ꯍꯦꯇꯔꯤꯗꯣ ꯆꯤꯡꯀꯥꯅꯦ ꯑꯥꯁ ꯀꯥꯎꯒꯔꯦ ꯍꯥꯏꯕ ꯀꯔꯤꯅꯣꯃ ꯑꯥꯔꯁꯤ ꯍꯥꯏꯕ꯭ꯔ ꯃꯥꯔꯁꯤ ꯍꯥꯏꯕ꯭ꯔꯥ ꯀꯔꯤꯅꯣꯃ ꯍꯥꯏꯔꯒ ꯍꯥꯏꯕꯅꯤ꯫
ꯀꯩ ꯂꯝꯗꯅꯣ ꯍꯥꯏꯕ꯫
ꯂꯝꯗꯨꯅꯦ ꯀꯥꯎꯒꯔꯦ ꯍꯥꯏꯖꯦ ꯅꯣꯡꯃꯥꯏꯖꯤꯡ ꯆꯤꯡꯒꯤ ꯃꯁꯥ ꯃꯔꯦꯡ ꯅꯦ ꯍꯥꯏ꯫
ꯑꯩꯅ ꯊꯪꯖꯤꯡꯆꯤꯡꯁꯦ ꯑꯩ ꯀꯣꯂꯦꯖ ꯀꯥꯔ ꯑꯩꯈꯣꯏ ꯃꯥꯟꯅꯒ ꯏꯊꯟꯇ ꯊꯥꯗꯣꯛꯄ ꯈꯒ ꯌꯥꯔꯛꯄ ꯁ꯭ꯋꯥꯏꯗ ꯀꯥꯒꯦꯅ ꯈꯜꯂꯒꯅꯦ ꯂꯥꯟ ꯇꯧꯒꯤꯝꯅ ꯍꯥꯟꯃꯥꯟ꯫
ꯑꯗꯨ ꯄꯜꯂꯛꯀꯅꯣꯕ ꯑꯩꯅ ꯍꯥꯏꯗꯤ ꯁꯦꯔꯦꯁ ꯇꯥꯕ ꯋꯥ ꯁꯥꯅꯒꯨꯝꯖꯤ꯫
ꯅꯠꯇꯦꯗ ꯑꯩꯅ ꯀꯣꯏꯕ ꯍꯧꯔꯝꯗꯥꯏꯖꯤꯗꯅꯦ ꯂꯥꯟ ꯂꯣꯏ ꯇꯧꯒ꯭ꯔꯦ ꯍꯥꯏꯕ ꯃꯅꯤꯡ ꯃ ꯃꯌꯥꯝ ꯑꯝꯗ ꯆꯪꯕ ꯌꯥꯗ꯭ꯔ ꯑꯩ ꯊꯋꯥꯏ ꯅꯨꯡꯉꯥꯏꯇ ꯌꯦꯡꯉꯣꯅꯦ ꯇꯦꯜ ꯂꯣꯏꯔꯦ ꯌꯛ ꯂꯥꯎꯅ ꯏꯔꯥꯡ ꯌꯥꯎꯈꯠꯂꯛꯄ ꯀꯗꯥꯏꯗꯨꯗ ꯀꯣꯏꯕ ꯆꯠꯂꯒꯦ ꯈꯜꯂꯛꯀꯔꯣ ꯅꯅꯥꯎ ꯇꯧꯈ꯭ꯔꯦꯕ ꯑꯗꯩ ꯀꯣꯂꯦꯖ ꯀꯥꯈꯠꯂꯤ ꯀꯣꯔꯣꯅꯥ ꯐꯒꯠꯂꯦ ꯏꯔꯥꯡ ꯈꯔ ꯇꯧꯔꯒꯦ ꯈꯜꯂꯒ ꯂꯥꯟ ꯃꯨꯛ ꯇꯧꯒꯔꯦ
ꯎꯝ ꯅꯪ ꯏꯔꯥꯡ ꯇꯧꯔꯝꯗꯥꯏ ꯁꯤꯗꯤ ꯀꯩꯅꯣꯝ ꯀꯩꯅꯣꯝ ꯊꯣꯛꯏꯅ
ꯑꯗꯨ ꯍꯟꯗꯛ ꯑꯩꯅ ꯏꯔꯥꯡ ꯍꯦꯛ ꯇꯧꯔꯕ ꯑꯦꯝ ꯌꯨ ꯁꯦ ꯃꯩ ꯆꯥꯛꯄ ꯀꯩꯅꯣꯝ ꯁꯣꯏꯗ꯭ꯔꯝ
ꯅꯪꯗꯤ ꯏꯔꯥꯡ ꯍꯧꯔꯣꯏꯗꯣꯏꯅꯦ ꯂꯤꯡꯒꯨꯁꯇꯤꯛ ꯗꯤꯄꯥꯔꯃꯦꯟꯒ ꯈꯣꯏ
ꯑꯩꯈꯣꯏ ꯂꯁꯤꯗꯤ ꯏꯕꯦꯝꯃꯥ ꯑꯩꯈꯣꯏ ꯂꯛꯁꯃꯤꯗꯤ ꯏꯕꯦꯝꯃꯥ ꯅꯪ ꯊꯝꯈ꯭ꯔ ꯃꯇꯨꯡꯗ ꯐꯅ ꯀꯨꯏꯅ ꯋꯥꯔꯤ ꯁꯥꯟꯅꯩ ꯅꯪ ꯇꯧꯔꯛꯏꯗꯣ ꯏꯕꯥꯅꯤ ꯋꯥꯔꯤ ꯁꯥꯟꯅꯕ ꯐꯅ ꯐꯥꯅ ꯀꯨꯏꯔꯝꯅꯤ
ꯑꯩ ꯆꯥꯛꯇꯣ ꯍꯥꯏꯐꯦꯠ ꯇꯣꯛꯄꯩ ꯀꯥꯟꯗꯨꯗ ꯀꯣꯟ ꯊꯦꯡꯗ꯭ꯔꯤꯉꯩ ꯀꯥꯟꯗꯨ ꯆꯪꯉꯝꯃꯦ ꯑꯗꯨꯀꯥꯟꯗꯨꯗ ꯅꯣꯏꯅꯤꯗꯣ ꯑꯗꯨꯝ ꯁꯥꯟꯅꯍꯧꯔꯤ ꯀꯩꯅꯣ ꯍꯧꯖꯤꯛꯐꯥꯎ ꯁꯥꯟꯅꯔꯤꯖꯦꯅ ꯇꯥ ꯈꯜꯂꯝ ꯃꯤꯅꯦ
ꯋꯥꯔꯤꯗꯤ ꯏꯕꯦꯝꯃꯥ ꯃꯣꯏ ꯗꯥ ꯀꯦꯅꯦꯗꯤꯒꯤ ꯃꯨꯛ ꯂꯤꯔꯝꯃꯤ ꯂꯩꯀꯥꯏ ꯋꯥꯔꯤ ꯑꯃꯨꯛ ꯂꯤꯔꯝꯃꯤ ꯋꯥꯔꯤ ꯋꯥꯔꯤ ꯉꯥꯇꯅꯤ
ꯃꯣꯏꯒꯤ ꯂꯩꯀꯥꯏꯒꯤ ꯍꯨꯏꯒꯤ ꯋꯥꯔꯤꯕꯣꯛ ꯌꯥꯎꯔꯕ
ꯃꯣꯏ ꯗꯥ ꯀꯦꯅꯦꯗꯤ ꯅ ꯅꯨꯄꯤ ꯀꯣꯏꯈꯤꯕꯗꯩ ꯃꯉꯣꯟꯗ ꯄꯩꯁꯥ ꯄꯤꯗ꯭ꯔꯦꯌꯦ
ꯅꯪ ꯁꯤ ꯂꯣꯏꯔ ꯀꯩꯗꯧ ꯗꯣꯏꯅꯣ
ꯇꯨꯝꯗꯗꯤ ꯑꯩ ꯀꯩꯗꯧ ꯍꯥꯏꯒꯅꯨ ꯑꯩ ꯑꯩ ꯉꯥ ꯐꯥꯆꯠ ꯑꯩ ꯗ ꯑꯦ ꯕꯤ ꯑꯦꯠ ꯁꯦ ꯌꯥꯝ ꯇꯝ ꯊꯣꯛꯅꯤꯡꯉꯤ
ꯅꯦꯠ ꯊꯥꯗꯨꯛꯎ
ꯑꯗꯨꯕꯨꯗꯤ ꯊꯥꯒꯦ ꯈꯜꯂꯦ ꯑꯩ ꯍꯟꯗꯛ
ꯗꯤꯁꯦꯝꯕꯔꯗ
ꯎꯝ
ꯄ꯭ꯔꯤꯄꯦꯔꯦꯁꯟ ꯍꯧꯔꯕꯣ
ꯑ ꯕꯦꯛꯀ ꯄꯨꯂꯞ ꯇꯧ
ꯍꯔꯥꯎ ꯇꯌꯥꯝꯕ ꯋꯥꯅꯤꯅ ꯑꯗꯨꯗꯤ
ꯃꯥꯟꯅꯦ ꯅꯪ ꯄꯩꯁꯥ ꯑꯝ ꯍꯌꯥ
ꯄꯩꯁꯥ ꯀꯩꯅꯣ
ꯌꯥꯔꯦ ꯀꯣꯟꯅ ꯍꯥꯏꯅꯔꯁꯤ
ꯑꯩꯗꯤ ꯍꯧꯖꯤꯛ ꯑꯩꯅ ꯈꯜꯂꯤꯁꯦ ꯐꯤ ꯇꯨꯕ ꯑꯝꯇ ꯇꯝꯊꯣꯛꯄ ꯃꯦꯛ ꯑꯞ ꯑꯃ ꯇꯝꯊꯣꯛꯄ ꯑꯩꯗꯒꯤ ꯑꯦꯛꯖꯥꯝ ꯍꯥꯏꯗꯤ ꯊꯕꯛꯀꯨꯝꯕ ꯀꯧꯔꯛ ꯄꯁꯦ ꯈꯜꯂꯣꯏ ꯈꯪꯉꯁꯨ ꯇ꯭ꯔꯥꯏ ꯑꯗꯨꯝ ꯇꯧꯁꯟꯕ
ꯑꯩꯒꯤ ꯍꯥꯏꯕꯕꯨ ꯍꯟꯗꯛ ꯕꯣꯠꯀꯤ ꯕꯣꯠ ꯃꯌꯥꯗ ꯊꯕꯛ ꯀꯧꯔꯝꯗꯥꯏ ꯀꯧꯅꯤ ꯍꯥꯏꯕꯁꯤꯗ ꯊꯕꯛ ꯑꯃ ꯏꯪꯈꯣꯜ ꯂꯣꯜꯂꯁꯨ ꯌꯣꯟꯅ ꯌꯥꯎꯁꯤꯜꯍꯧꯕ
ꯗꯤ ꯅꯊꯟꯇꯅꯤꯅ ꯍꯤꯡꯈꯣꯜꯗꯨꯁꯨ ꯅꯅꯤꯡ ꯇꯧꯔꯤ ꯑꯩꯅ ꯍꯤꯡꯒꯣꯜꯁꯤ ꯏꯅꯤꯡ ꯊꯧꯔꯗꯤ ꯐꯔꯛ ꯇꯥꯔꯅꯤ
ꯑꯗꯨ ꯑꯗꯨꯒ ꯑꯩꯈꯣꯏ ꯃꯥꯅ ꯁꯤꯐꯥꯏ ꯊꯕꯛ ꯀꯧꯔꯛꯄꯗ ꯏꯆꯦꯌꯥꯏꯃ ꯃꯇꯣꯟ ꯃꯇꯣꯟꯅ ꯁꯤ ꯑꯥꯔ ꯄꯤ ꯑꯦꯐꯀꯤ ꯆꯦ ꯑꯩꯅ ꯑꯁꯥꯝ ꯔꯥꯏꯐꯜꯒꯤ ꯇꯥꯔꯛꯑꯣ ꯑꯩꯗꯣ ꯌꯥꯎꯍꯜꯍꯧꯅꯕ ꯍꯥꯏꯅ ꯀꯟꯅ ꯍꯥꯏ ꯑꯗꯨꯒ ꯑꯩ ꯍꯧꯖꯤꯛ ꯍꯧꯖꯤꯛ ꯐꯥꯥꯟ ꯍꯥꯏꯕꯕꯨ ꯑꯩ ꯎꯝ ꯊꯥꯔꯁꯤ ꯀ ꯍꯧꯒꯠꯂꯛꯄꯗ ꯀꯝꯄ꯭ꯌꯨꯇꯔ ꯇꯝꯅꯕ ꯑꯩ ꯀꯣꯏꯆꯦꯟ ꯆꯦꯜꯂꯒ ꯑꯥ ꯀ ꯑꯗꯨꯗꯥꯏꯗ ꯀꯝꯄ꯭ꯌꯨꯇꯔ ꯇꯛꯐꯝ ꯁꯣꯏ ꯊꯤꯔꯦ
ꯁꯃꯤꯅꯤ ꯅꯪ ꯀꯝꯄꯨꯇꯔꯗ ꯇꯝꯊꯣꯛꯇꯣꯏꯅꯤ
ꯎꯝ ꯀꯝꯄ꯭ꯌꯨꯇꯔꯁꯤꯃ ꯇꯝꯃꯒ ꯑꯩ ꯁꯤꯃꯁꯨ ꯑꯩꯗꯅ ꯇꯝꯍꯧꯗꯕ ꯁꯨꯡꯌꯥ ꯌꯥꯗ꯭ꯔꯦ
ꯑꯗꯣ ꯅꯪ ꯁꯤꯐꯥꯏ ꯑꯣꯏꯅꯤ ꯍꯥꯏꯁꯦ ꯐꯨꯠꯇꯤ ꯁꯨꯕ꯭ꯔꯥ
ꯐꯥꯛꯄꯠ ꯊꯔꯤꯅꯤ ꯀꯩꯅꯣ
ꯌꯥꯔꯕꯣ ꯗꯨꯅꯥ
ꯌꯥꯟꯅꯤ ꯐ꯭ꯥꯏꯞ ꯄꯣꯏꯟ ꯊꯔꯤ ꯅꯦ ꯅꯨꯄꯤꯒꯤꯅꯤ
ꯅꯣꯡꯃꯩꯅ ꯍꯦꯟꯅ ꯋꯥꯡ
ꯑꯗꯣ ꯑꯩ ꯀꯟꯦꯅꯠꯇꯗꯤ ꯑꯣꯏꯗꯣꯏꯔꯤꯕ ꯃꯦꯗꯤꯀꯦꯜ ꯂꯥꯏꯟꯗꯅꯤ ꯆꯪꯗꯣꯏꯁꯦ ꯑꯦꯁꯤꯁꯇꯦꯟ ꯅꯔꯁꯇꯨ ꯅꯠꯇ꯭ꯔꯒ ꯑꯗꯨꯃꯥꯏꯅ ꯑꯣꯏꯗꯣꯏꯅꯦ ꯑꯩ ꯀꯟꯉꯦꯗꯤ ꯀꯩꯁꯨ
ꯅꯣꯡꯃꯩꯅꯦ ꯅꯋꯥꯡ ꯂꯩꯔꯝꯃꯒ ꯃꯔꯨꯗꯨ ꯀꯣꯜꯂꯒꯦ ꯄꯥꯏꯃꯤ
ꯅꯪꯅ ꯅꯪꯅ ꯀꯌꯥꯝ ꯋꯥꯡ ꯆꯥꯎꯔꯕ ꯅꯦ ꯑꯩꯉꯣꯟꯗ ꯎꯁꯤꯠꯇ꯭ꯔꯤꯅꯣ ꯍꯥ
ꯄꯤꯛꯄꯅꯤꯅꯦ ꯁꯤꯐꯥꯏꯒꯤ ꯑꯁꯥꯗꯣ ꯂꯩ
ꯏꯕꯦꯝꯃ ꯑꯩꯈꯣꯏꯒꯤ ꯀꯨꯠꯊꯤ ꯌꯦꯡꯕꯗꯅꯦ ꯄꯨꯂꯤꯁꯀꯨꯝꯕ ꯁꯤꯐꯥꯏꯒꯨꯝꯕ ꯑꯣꯏꯍꯜꯂꯨ ꯑꯗꯨꯅ ꯍꯦꯟꯅ ꯆꯥꯟꯅꯕ ꯍꯦꯟꯒꯅꯤ ꯍꯥꯏꯔꯛꯏ
ꯎꯝ ꯅꯥꯊꯟꯗꯒ ꯄꯣꯛꯑꯦ ꯂꯩꯕꯥꯛꯀꯤꯁꯨꯃꯛꯇ
ꯑꯩꯈꯣꯏ ꯃꯥꯅ ꯍꯥꯏꯌꯦ ꯏꯕꯦꯝꯕꯥꯄꯨꯗꯤ ꯁꯣꯏꯕꯗꯤ ꯀꯩꯁꯨ ꯀꯥꯏꯗꯦ ꯕꯦꯡꯀꯤ ꯊꯕꯛꯇꯤ ꯑꯩꯗꯤ ꯃꯥꯏ ꯊꯛꯄꯅꯤꯅ ꯆꯥꯅꯔꯣꯏꯏ ꯆꯅꯔꯣꯏ
ꯑꯣ ꯌꯥ ꯑꯣꯏꯣꯌꯣꯌꯣ ꯅꯪꯗꯤ ꯑꯣꯖꯥ ꯑꯣꯏꯔꯁꯨ ꯄꯛꯀꯅꯤꯅꯦ ꯂꯥꯜꯂꯁꯨ ꯂꯥꯟꯗꯦꯅ ꯁꯟꯖꯠꯂꯒ ꯀꯣꯏꯊꯣꯒ
ꯑꯩ ꯑꯩ ꯑꯩ ꯀꯥꯏꯗ ꯑꯗꯨꯃꯥꯏꯅ ꯇꯧꯈꯤꯕꯈꯤꯕ
ꯗ ꯁꯥꯠꯇꯣꯛ ꯁꯥꯖꯤꯟ ꯇꯣꯛꯆꯔꯛꯒ
ꯑꯅꯧꯕ ꯑꯩꯅꯅꯦ ꯑꯩꯈꯣꯏꯒꯤꯅꯦ ꯗꯤ ꯑꯦꯝꯒꯤ ꯁꯥꯔꯅ ꯍꯥꯏꯈꯤꯕ ꯑꯃ ꯂꯩꯌꯦ ꯅꯪꯅ ꯅꯪꯅ ꯊꯤꯌꯣꯔꯤ ꯑꯃ ꯄꯨꯊꯣꯛꯄꯁꯨ ꯀꯩꯁꯨ ꯀꯥꯏꯗꯦ ꯅꯪꯒꯤ ꯊꯤꯑꯣꯔꯤꯗꯨ ꯆꯨꯝꯃꯦ ꯑꯗꯨꯕꯨ ꯍꯦꯛ ꯎꯠꯄ ꯄ꯭ꯔꯨꯞ ꯇꯧ ꯉꯝꯃꯕ ꯅꯪꯅ ꯊꯤꯑꯣꯔꯤ ꯄꯨꯊꯣꯛ ꯀꯩꯝ ꯀꯥꯏꯗꯦ ꯑꯗꯨꯝ ꯅꯁꯥ ꯅ ꯁꯥꯏꯅ ꯃꯤꯡ ꯊꯣꯟꯗꯣꯏꯅꯤ ꯃꯤꯅꯔꯦꯕ ꯊꯤ ꯌꯣꯔꯤ
ꯎꯝ ꯍꯔꯦꯀꯔꯤꯁꯅꯥ
ꯃꯥꯏꯃꯥꯏ ꯂꯩꯔꯝꯃꯤꯕ ꯊꯤꯑꯣꯔꯤ ꯃꯌꯥꯝꯗꯣ ꯂꯥꯟꯅ ꯂꯥꯟꯅ ꯆꯨꯝꯅꯕ ꯎꯠꯄ ꯉꯝꯕ ꯄ꯭ꯔꯨꯚ ꯇꯧꯕꯗ ꯑꯩ ꯑꯩ ꯑꯩꯒꯤ ꯊꯤꯑꯣꯔꯤ ꯑꯃ ꯄꯨꯊꯣꯛꯑꯗꯅ ꯑꯩꯅ
ꯊꯕꯛꯇ ꯍꯦꯛ ꯇꯧꯈꯤꯁꯅꯨꯁꯦ
ꯏꯕꯦꯝꯃ ꯀꯣꯜꯗꯣ ꯀꯛꯒ ꯑꯃꯨꯛ ꯇꯧꯔꯣ
ꯄꯨꯡꯒ ꯈꯪꯍꯧꯗ꯭ꯔꯦ ꯅꯪꯒ ꯋꯥꯔꯤ ꯁꯥꯟꯅꯕꯁꯤꯗꯤ